ꯇꯥꯏ ꯅꯣꯏ ꯑꯥ ꯆꯍꯤ ꯀ꯭ꯌꯥ ꯀ꯭ꯌꯥꯁꯨꯔꯒꯦ ꯅꯣꯏ ꯕꯥꯕꯥ ꯍꯣꯏꯗꯤ ꯏꯃꯥꯕ
ꯑꯁ ꯑꯉꯥꯡ ꯑꯣꯏꯔꯤꯗ ꯌꯝ ꯌꯥꯡꯈꯩ ꯁꯨꯗ꯭ꯔꯤ ꯃꯈꯣꯏꯗꯤ
ꯑꯣ ꯑꯣ
ꯑꯝ ꯌꯥꯡꯈꯩꯥ ꯁꯨꯗ꯭ꯔꯤ
ꯑꯣ ꯍꯣꯏ ꯑꯗꯨꯗꯤ ꯑꯗꯨꯝ ꯑꯉꯥꯡ ꯑꯣꯏꯔꯤꯗ
ꯎꯝ ꯌꯨꯝ ꯈꯔ ꯉꯟꯅ ꯄꯥꯟꯕꯒꯤ ꯃꯥꯜꯂꯦ
ꯑꯥ ꯑꯩꯈꯣꯏꯒꯤꯁꯨ ꯁꯨꯗ꯭ꯔꯤꯌꯦ ꯀꯩꯅꯣꯅꯦ ꯐꯣꯔꯇꯤ ꯁꯨꯗ꯭ꯔꯤꯌꯦ ꯑꯩꯈꯣꯏꯒꯤ
ꯑꯣ ꯐꯣꯔꯇꯤ
ꯎꯝ
ꯑꯣ ꯑꯗꯨꯗꯤ ꯌꯥꯝ ꯑꯉꯥꯡ ꯑꯣꯏꯔꯤꯅ
ꯐꯣꯔꯇꯤ ꯁꯨꯗ꯭ꯔꯤꯌꯦ
ꯑꯣ
ꯉꯥꯏꯍꯥꯛ ꯂꯩꯔꯗꯤ ꯆꯍꯤ ꯑꯃ ꯑꯅꯤꯒꯨꯝꯕ ꯂꯩꯔꯗꯤ ꯁꯨꯗꯧ ꯁꯨꯔꯗꯧ ꯃꯥꯜꯂꯦ
ꯑꯣ ꯃꯈꯣꯏꯁꯨ ꯀꯌꯥꯝ ꯉꯥꯟꯅ ꯌꯨꯝ ꯄꯥꯟꯕ ꯃꯥꯜꯂꯦ ꯀꯣ
ꯍꯣꯏ ꯑꯗꯨꯒꯤ ꯑꯩꯈꯣꯏ ꯃꯥꯒ ꯏꯕꯥꯅꯤꯗꯤ ꯍꯧꯖꯤꯛ ꯂꯩꯁꯥꯕꯤ ꯐꯥꯃꯤꯟꯅꯔꯦ ꯍꯥꯏꯕ ꯇꯥꯔꯦ
ꯑꯗꯨꯅ ꯑꯗꯨꯝ ꯅꯨꯡꯉꯥꯏꯕꯅꯤꯗ
ꯑꯥ ꯑꯗꯨꯒꯤ ꯍꯧꯖꯤꯛ ꯑꯃꯨꯛ ꯑꯉꯥꯡ ꯄꯣꯛꯑꯣꯏ ꯍꯥꯏꯕꯁꯨ ꯑꯃꯨꯛ ꯌꯥꯒꯅꯤꯗꯅ ꯃꯣꯏꯗꯤ ꯑꯗꯨꯕꯨ ꯍꯧꯖꯤꯛꯇꯤ ꯌꯥꯗ꯭ꯔꯦ
ꯎꯝ
ꯅꯨꯄꯥ ꯑꯃꯒꯤ ꯃꯔꯨꯞꯇ ꯃꯔꯨꯞꯀꯤ ꯑꯃꯨꯛ ꯄꯨꯕ ꯍꯥꯏꯌꯣꯅ
ꯌꯥꯔꯦ ꯍꯧꯖꯤꯛ ꯑꯗꯨꯒꯨꯝꯕꯒꯤ
ꯍꯣꯏ ꯍꯥꯏꯔ ꯈꯣꯏ ꯏꯃꯥꯟꯅꯕꯤꯁꯦ ꯏꯕꯥꯅꯤ ꯆꯍꯤ ꯃꯥꯟꯅꯩꯕꯀꯣ
ꯎꯝ
ꯑꯗꯣ ꯍꯧꯖꯤꯛ ꯎꯝ ꯃꯅꯥꯎ ꯅꯨꯄꯤ ꯍꯟꯗꯛ ꯍꯟꯗꯛ ꯅ ꯑꯃꯨꯛ ꯄꯣꯛꯄ ꯒ꯭ꯌꯥꯟ ꯇꯥꯔꯦ ꯃꯦꯟ ꯇꯥꯕ꯭ꯔ ꯑꯩ ꯍꯥꯢꯁꯦ
ꯎꯝ ꯎꯝ
ꯅꯪꯅ ꯑꯃꯨꯛ ꯅꯧꯅ ꯄꯣꯛꯄ ꯑꯉꯥꯡ ꯃꯆꯥ ꯃꯅꯥꯎ ꯅꯨꯨꯄꯤ ꯑꯃ ꯑꯃꯨꯛ ꯐꯪꯉꯦ
ꯑꯧ
ꯃꯃꯥ ꯃꯄꯥ ꯍꯣꯢꯗꯣ ꯃꯣꯏꯁꯨ ꯌꯥꯡꯈꯩꯗꯤ ꯁꯨꯗ꯭ꯔꯤ ꯄꯣ ꯑꯥ
ꯎꯝ ꯑꯗꯨꯒꯨꯝꯕ ꯑꯗꯨꯝ ꯂꯩꯕꯅꯦ ꯑꯗꯣ ꯑꯩꯈꯣꯢ ꯈꯨꯟꯗꯁꯨ ꯑꯗꯨꯃꯥꯢꯅ ꯂꯩꯕ ꯃꯆꯥꯁꯤꯡꯗꯣ ꯂꯣꯢ ꯆꯥꯎꯈ꯭ꯔꯀꯥꯟꯗ ꯃꯉꯥꯡ ꯑꯃꯨꯛ ꯄꯣꯛꯄ ꯑꯗꯨꯅ ꯃꯥꯒꯤ ꯎꯝ ꯑꯁꯤ ꯃꯆꯥꯁꯤꯡꯅꯀꯣ ꯀꯔꯤꯒꯤ ꯑꯃꯨꯛ ꯄꯣꯛꯄ꯭ꯔꯥ ꯃꯤꯒꯤ ꯃꯥꯡꯗ ꯏꯀꯥꯢꯌꯦ
ꯑꯦꯁ ꯈꯪꯗꯦꯗ ꯑꯩꯗꯤ ꯑꯗꯨ ꯈꯪꯗꯦ ꯑꯗꯨꯒꯨꯝꯕꯗꯤ ꯂꯩꯇꯦ ꯍꯥꯢꯕ ꯇꯥꯢ ꯑꯁ
ꯎꯝ ꯑꯗꯨꯝ ꯄꯣꯛꯔꯗꯤ ꯌꯥꯢꯌꯦꯕ ꯑꯉꯥꯡꯁꯤꯡꯗꯣ ꯑꯗꯨꯝ ꯇꯞꯅ ꯄꯣꯛꯑꯗꯤ ꯌꯥꯢꯌꯦꯕ ꯃꯈꯣꯢꯒꯤꯗꯤꯀꯣ ꯃꯈꯣꯢꯗꯣ ꯂꯣꯢ ꯆꯥꯎꯔꯒ ꯀꯣ ꯄꯨꯛ ꯎꯝ ꯃꯤꯅ ꯌꯦꯡꯕꯗꯗꯤ ꯄꯣꯛꯀꯗꯕ ꯃꯥꯟꯗꯕꯗꯣ
ꯑꯣ ꯍꯣ ꯍꯣꯢ ꯍꯣꯢ ꯃꯣꯢꯁꯨꯅꯦ ꯃꯥꯟꯗꯕꯅꯦ ꯍꯥꯢꯕ
ꯎꯝ ꯍꯨꯡꯁ
ꯑꯥ ꯀꯩꯅꯣꯅꯦ ꯏꯃꯥꯟꯅꯕꯤꯗꯣ ꯃꯕꯨꯡ ꯑꯃꯁꯨ ꯂꯩꯌꯦꯕꯀꯣ
ꯎꯝ
ꯃꯕꯨꯡ ꯌꯥꯝ ꯈꯦꯠꯅꯕꯗꯤ ꯑꯣꯢꯗꯦ ꯃꯕꯥꯅꯤ ꯃꯔꯛꯇ ꯆꯍꯤ ꯑꯅꯤꯒꯨꯝꯕ ꯈꯦꯠꯅꯕꯗꯤ ꯑꯣꯢꯔꯝꯃꯤꯅꯤ
ꯎꯝ
ꯑꯗꯣ ꯎꯝ ꯍꯧꯖꯤꯛ ꯑꯃꯨꯛ ꯃꯅꯥꯎ ꯅꯨꯄꯤ ꯑꯃꯨꯛ ꯄꯥꯡꯈ꯭ꯔꯦ ꯃꯣꯢ ꯃꯣꯢꯁꯨꯀꯣ ꯅꯨꯄꯥ ꯅꯨꯄꯥ ꯑꯅꯤ ꯅꯨꯄꯤ ꯑꯃꯈꯛ ꯑꯣꯢꯔꯝꯕꯅꯦꯕ ꯍꯧꯖꯤꯛꯇꯤ ꯅꯨꯄꯤ ꯑꯅꯤ ꯑꯣꯢꯔꯦ
ꯑꯧ ꯑꯍ ꯑꯍ ꯎꯝ ꯑꯩꯗꯤꯀꯣ ꯑꯩ ꯈꯔ ꯑꯉꯥꯡ ꯑꯣꯢꯕ ꯃꯇꯝꯗꯀꯣ ꯎꯝ ꯃꯤ ꯃꯌꯥꯝꯅ ꯑꯗꯨꯝ ꯍꯥꯢꯅꯕꯅꯦ ꯑꯩꯉꯣꯟꯗ ꯅꯪ ꯅꯊꯟꯇ ꯑꯣꯢꯕꯁꯤ ꯅꯨꯡꯉꯥꯢꯇꯦ ꯃꯥꯅ ꯅꯨꯄꯥꯗꯨ ꯅꯪꯒꯤ ꯃꯔꯨꯞꯀꯤꯃꯨꯛ ꯄꯣꯛꯄꯤꯌꯣ ꯍꯥꯢꯌꯨꯀꯣ ꯃꯤꯅ ꯑꯗꯨꯝ ꯍꯥꯢꯅꯕꯅꯦ ꯑꯩꯉꯣꯟꯗ
ꯍꯣꯏ ꯎꯝ
ꯑꯗꯣ ꯅꯨꯄꯤ ꯑꯃꯈꯛ ꯑꯣꯢꯕꯁꯨ ꯀꯣ
ꯍꯥ
ꯅꯨꯄꯤ ꯑꯃꯈꯛ ꯑꯣꯢꯕꯗꯣ ꯎꯝ ꯀꯣꯟꯅ ꯃꯤ ꯃꯌꯥꯝ ꯇꯧꯔꯀꯀꯥꯟꯗ ꯀꯣ ꯑꯩꯈꯣꯢ ꯉꯝꯂꯛ ꯐꯕ ꯃꯇꯝ ꯑꯗꯨꯝ ꯂꯩꯌꯦꯅ ꯎꯝ ꯉꯁꯤꯗꯤ ꯑꯗꯨ ꯀꯥꯟꯗ ꯌꯦꯡꯕꯤꯅꯕ ꯌꯦꯡꯁꯤꯟꯕꯤꯅꯕ ꯑꯗꯨꯝ ꯂꯩꯇꯕ ꯂꯩ ꯂꯩꯔꯣꯢꯗꯕꯗꯣ ꯎꯝ ꯅꯨꯡꯉꯥꯢꯇꯕ
ꯍꯣꯢ ꯑꯩꯈꯣꯢ ꯃꯃꯥꯍꯣꯢꯁꯨ ꯀꯌꯥꯢꯒꯤꯅꯤ ꯃꯣꯢꯗ ꯃꯆꯤꯟ ꯃꯅꯥꯎ ꯑꯍꯨꯝ ꯑꯣꯢꯕꯒꯤꯀꯣ ꯃꯣꯢꯗꯤ ꯂꯝ ꯑꯃ ꯏꯝꯐꯥꯜ ꯆꯠꯂꯁꯨ ꯃꯆꯦ ꯂꯩꯕꯅꯤꯅ ꯑꯃꯨꯛꯁꯨ ꯅꯨꯡꯉꯥꯢꯔꯦ ꯑꯃ ꯗꯤꯃꯥꯄꯨꯔ ꯆꯠꯂꯦ ꯑꯗꯨꯝ ꯂꯩꯕꯅꯤ ꯅꯛꯃ ꯍꯥꯢꯒꯤꯅꯤ
ꯎꯝ
ꯂꯩꯈꯣꯝ ꯂꯩꯕꯗꯣ ꯍꯥꯢꯕ ꯇꯥꯔꯦ ꯃꯤ ꯌꯥꯝꯕꯒꯤꯀꯣ ꯃꯣꯢꯒꯤ ꯑꯗꯨꯒꯤ ꯏꯁ ꯐꯤꯔꯣꯟꯒꯨꯝꯕꯁꯨ ꯃꯆꯦꯍꯣꯢꯒꯤ ꯑꯗꯨꯝ ꯄꯤꯔꯛ ꯄꯥ ꯑꯗꯨꯝ ꯇꯧꯕꯤꯌꯦ ꯃꯣꯏ ꯑꯗꯨꯝ ꯄꯤꯅꯔꯒ ꯐꯣꯟꯒꯨꯝꯕ ꯇꯣꯟꯅꯔꯒꯀꯣ ꯃꯣꯏꯗꯣ ꯀꯣꯜ ꯀꯣꯟꯐ꯭ꯔꯦꯟꯁꯀ ꯊꯝꯃꯒ ꯅꯣ ꯛꯑꯒ ꯋꯥꯔꯤ ꯁꯥꯟꯅꯔꯒ ꯑꯁ ꯌꯥꯝ ꯅꯨꯡꯉꯥꯏꯈ꯭ꯔꯖꯥꯠꯅꯤ ꯁꯥꯎ ꯁꯥꯎꯔꯁꯨ ꯃꯤ ꯑꯩꯉꯣꯟꯗ ꯐꯣꯟ ꯇꯧꯔꯅꯤ ꯃꯣꯏꯁꯦ ꯁꯥꯎꯔꯗꯤ ꯑꯩꯈꯣꯏ ꯃꯥꯥꯗ ꯈꯛ ꯐꯣꯟ ꯇꯧꯔꯛꯀꯅꯤꯕ ꯃꯥꯕꯥꯅꯤꯁꯦ ꯑꯃ ꯑꯃ ꯌꯥꯅ ꯗ꯭ꯔꯁꯨ ꯑꯩꯈꯣꯏ ꯃꯥꯗꯤ ꯑꯗꯨꯝ ꯌꯥꯅꯕ ꯃꯣꯏꯁꯦ
ꯑꯣ
ꯗꯤ ꯐꯣꯟ ꯇꯧꯔꯛꯑꯅꯤ ꯑꯃꯅ ꯇꯧꯔꯛꯑꯔꯅꯤ
ꯎꯝ ꯀꯩꯅꯣꯗꯣ ꯎꯝ ꯑꯩ ꯑꯩꯁꯨ ꯀꯣ ꯑꯩꯒꯤ ꯏꯅꯦ ꯌꯥꯝ ꯂꯩꯌꯦꯕ ꯑꯩꯒꯤ ꯄꯥꯕꯨꯡꯒꯤ ꯃꯅꯥꯎꯅꯨꯄꯤ ꯌꯥꯝꯅ ꯂꯩꯌꯦꯕ ꯑꯩꯒꯤ ꯄꯥꯕꯨꯡꯗꯣ ꯎꯝ ꯃꯥ ꯃꯌꯥꯝꯕꯒ ꯃꯈꯣꯏ ꯑꯅꯤꯈꯛ ꯅꯤꯄꯥ ꯅꯨꯄꯥ ꯑꯗꯨꯒ ꯀꯩꯅꯣꯗꯣ ꯅꯨꯄꯤ ꯌꯥꯝ ꯌꯥꯝꯃꯦ ꯇꯝ ꯃꯈꯣꯏꯁꯨ ꯑꯗꯨꯒꯤ
ꯃꯈꯣꯏꯅ ꯑꯩꯒꯤ ꯃꯔꯨꯞ ꯑꯗꯨꯝ ꯑꯣꯏꯌꯦꯗ
ꯏꯆꯜ ꯄꯥ ꯍꯥꯏꯌꯣ ꯍꯣꯏ ꯇꯥꯏ ꯍꯜꯂꯣ
ꯎꯝ ꯇꯥꯏꯌꯦ
ꯑꯥ ꯇꯥ ꯍꯥꯏꯌꯣ ꯇꯥꯏ
ꯎꯝ
ꯅꯦꯅꯦ ꯀꯌꯥ ꯁꯨꯕ꯭ꯔꯥ
ꯎꯍꯨꯝ ꯃꯔꯤ ꯃꯉꯥ ꯂꯩ
ꯑꯥꯁ ꯑꯈꯣꯏꯁꯨ ꯃꯅꯦ ꯌꯥꯝꯃꯅꯤ ꯍꯥ ꯗꯨꯗꯤ
ꯍꯨ ꯍꯨꯝ ꯎꯝ ꯌꯥ
ꯐꯔꯕꯅꯦ ꯃꯣꯏꯒꯤꯗꯤ ꯍꯦꯁ
ꯎꯝ ꯍꯨꯝ ꯗꯨꯅ ꯉꯁꯤꯗꯤ ꯗꯨꯠ ꯂꯩꯔꯦ ꯍꯥꯏꯕ꯭ꯔꯥ
ꯑꯥ ꯈꯪꯗꯦ ꯍꯣꯔꯦꯟ ꯑꯣꯐꯤꯁ ꯆꯠꯇꯧ ꯃꯥꯜꯂꯦ ꯆꯦ ꯁꯥꯡꯒꯤ ꯋꯥꯝꯃ ꯆꯦꯟꯗꯧ ꯂꯩꯕꯔ ꯍꯧꯖꯤꯛꯁꯦ
ꯑꯧ
ꯑꯁ ꯑꯗꯨꯒꯨꯝꯕꯗꯣ ꯀꯣꯛ ꯌꯥꯝ ꯁꯥꯕꯅꯦ
ꯎꯝ ꯀꯩꯅꯣꯒꯤ ꯑꯁꯤ ꯈꯣꯏ ꯕꯕꯥꯆꯧ ꯍꯣꯏꯒꯤꯅꯦꯕꯀꯣ ꯃꯣꯏ ꯃ ꯇꯣꯝꯗ ꯆꯠꯄꯗꯣ ꯅꯨꯡꯉꯥꯏꯇꯕ ꯗꯨꯒꯤ ꯏꯕꯥꯅꯤ ꯆꯠꯃꯤꯟꯅꯔꯖꯦ ꯍꯥꯏꯔꯛ
ꯎꯝ
ꯖꯠ ꯏꯕꯥꯅꯤ ꯆꯠꯂꯅꯤ ꯍꯣꯔꯦꯟ ꯆꯥꯛ ꯆꯥꯊꯣꯛꯑꯒ
ꯎꯝ
ꯀꯔꯤ ꯍꯥꯏꯕ
ꯎꯝ ꯀꯔꯤꯝꯇ ꯍꯥꯏꯗꯦꯗꯥ ꯍ
ꯍꯦ ꯀꯩ ꯃꯊꯦꯜ ꯆꯥꯔꯒꯦ
ꯑꯁ ꯉꯁꯤ ꯎꯝ ꯉꯔꯥꯡ ꯉꯔꯥꯡ ꯎꯁꯣꯏ ꯊꯣꯡꯉꯦ ꯑꯗꯣ ꯑꯦꯟꯖꯥꯡꯗꯣ ꯌꯥꯝ ꯌꯥꯝꯕꯒꯤꯀꯣ
ꯃꯨꯛ ꯆꯥꯏꯌꯦ ꯗꯨꯒ ꯗꯥꯜ ꯆꯥꯏ
ꯑꯣ ꯍꯥꯎꯋꯦ ꯗꯨꯅꯥ ꯑꯩꯖꯨ ꯗꯥꯜ ꯄꯥꯝꯃꯦ ꯑꯩꯗꯤ ꯃꯤꯅꯗꯤ ꯑꯩ ꯖꯦ ꯍꯣꯁꯇꯦꯜꯁꯨ ꯗꯨꯝ ꯂꯩꯔꯛꯑꯦꯕꯀꯣ ꯌꯨꯝꯗ ꯀꯌꯥ ꯂꯩꯇꯦꯕ
ꯎꯝ
ꯑꯗꯨꯒꯤ ꯃꯤꯅ ꯍꯣꯁꯦꯜ ꯑꯗꯨꯝ ꯂꯩꯔꯒ ꯗꯥꯜ ꯑꯗꯨꯝ ꯍꯥꯎꯋꯦ ꯍꯥꯏ ꯀꯩꯒꯤꯅꯣ ꯍꯥꯏ ꯑꯩꯅ ꯗꯥꯜꯗꯣ ꯐꯖꯅ ꯊꯣꯡꯉꯗꯤ ꯑꯩꯗꯤ ꯌꯥꯝ ꯍꯥꯎꯋꯦ ꯍꯥꯏꯕꯤ
ꯎꯝ ꯎꯝ ꯑꯗꯨꯅꯦ ꯑꯩꯖꯨ ꯑꯗꯨꯃꯥꯏꯟ ꯇꯧꯋꯦ ꯑꯩꯁꯨ ꯍꯣꯁꯇꯦꯜꯗ ꯂꯩꯔꯛꯄ ꯆꯍꯤ ꯃꯉꯥꯃꯨꯛ ꯁꯨꯈ꯭ꯔꯦ ꯑꯗꯣ ꯗꯨꯝ ꯗꯥꯜ ꯆꯥꯏꯌꯦ ꯗꯨꯕꯨꯀꯣ ꯗꯨꯝ ꯌꯨꯝꯗ ꯐꯖꯅ ꯊꯣꯡꯔꯗꯤ ꯐꯥꯎ ꯇꯥ ꯗꯨꯒꯤ ꯑꯩꯅ ꯑꯗꯨꯝ ꯊꯣꯡꯕꯒꯤꯀꯣ ꯏꯃꯥꯅ ꯑꯗꯨꯝ ꯁꯥꯎꯌꯤꯅꯦ
ꯊꯣꯡꯒꯅꯣ ꯍꯥꯏꯔꯒ ꯅꯪꯅ ꯑꯃꯨꯛ ꯃꯨꯛ ꯊꯣꯡꯉꯦ
ꯑꯩ ꯍꯥꯏꯔꯕꯣ
ꯑꯈꯣꯏꯗꯤ ꯌꯥꯗꯦ ꯇꯥꯎ ꯊꯣꯡꯕꯗꯣ ꯆꯥꯅꯤꯡꯗꯦ ꯍꯥꯏꯌꯦ ꯇꯥꯕ꯭ꯔꯣ ꯇꯥꯕ꯭ꯔꯣ ꯍꯜꯂꯣ ꯂꯣ ꯇꯥꯗꯕ꯭ꯔꯣ